ꯅꯥ ꯍꯜꯂꯣ ꯇꯥꯕ꯭ꯔꯣ ꯑꯧ ꯇꯥꯏ ꯀꯩꯗꯧꯔꯤꯅꯣ
ꯄꯤ ꯅꯪꯗꯤ
ꯑꯩꯁꯨ ꯗꯨꯝ ꯉꯁꯥꯏ ꯇꯥꯎꯕꯗꯨ ꯗꯨꯝ ꯇꯧꯔꯒ ꯂꯩꯔꯤ ꯀꯔꯤ ꯇꯧꯅꯤꯡꯉꯥꯏꯁꯨ ꯂꯩꯥꯇꯕꯅꯤꯅ
ꯎꯝ ꯗꯨ ꯆꯥꯛꯇꯤ ꯆꯥꯔꯕꯣ
ꯍꯣ ꯆꯥꯗ꯭ꯔꯤ ꯄꯨꯡ ꯕꯥꯔꯣ ꯇꯥꯗ꯭ꯔꯤ ꯐꯥꯎꯗꯤ ꯆꯥꯛ ꯆꯥꯗ꯭ꯔꯤꯌꯦ ꯄꯨꯡ ꯕꯥꯔꯣ ꯇꯥꯗ꯭ꯔꯤ ꯐꯥꯎꯗꯤ ꯆꯥꯛ ꯆꯥꯕ ꯌꯥꯗꯦ
ꯑꯣ
ꯑꯗꯨꯅ ꯄꯨꯡ ꯕꯥꯔꯣ ꯇꯥꯕ ꯉꯥꯏꯔꯒ ꯂꯩꯔꯦ
ꯑꯁ ꯑꯗꯨ ꯅꯪ ꯆꯥꯛꯗꯤ ꯂꯥꯝꯗ꯭ꯔꯣ
ꯍꯣꯏ ꯆꯥꯛ ꯂꯥꯝꯗꯦ ꯁꯥꯕꯒꯤꯔ ꯈꯪꯗꯦ
ꯍꯦꯚꯤ ꯕ꯭ꯔꯦꯛꯐꯥꯁ ꯇꯧꯔꯗꯤ ꯂꯥꯝꯃꯣꯏꯅꯦ ꯍꯦ
ꯍꯣꯏ ꯕ꯭ꯔꯦꯛꯐꯥꯁꯁꯨ ꯑꯈꯣꯏꯒꯤ ꯕ꯭ꯂꯣꯛꯇ ꯇꯣꯉꯥꯟꯅ ꯆꯠꯄꯒꯤ ꯆꯠꯅꯤꯡꯗꯕꯒꯤ ꯕ꯭ꯔꯦꯛꯐꯥꯁꯁꯨ ꯇꯧꯗꯦ ꯀꯔꯤꯁꯨ ꯁꯨꯇꯧꯗꯦ
ꯑꯣ
ꯄꯨꯡ ꯕꯥꯔꯣꯗ ꯉꯥꯏ ꯉꯥꯏꯔꯦ ꯈꯣꯏꯗꯤ ꯃꯔꯛ ꯃꯔꯛꯇ ꯆꯥꯅꯤꯡꯕ ꯃꯇꯝ ꯂꯩꯔꯗꯤ ꯑꯗꯨꯝ ꯆꯠꯇꯤ ꯆꯠꯂꯦ ꯍꯧꯖꯤꯀꯥꯥꯟꯗꯤ ꯆꯠꯇ꯭ꯔꯦꯗ
ꯍꯧꯖꯤꯛꯇꯤ ꯀꯩꯗꯧꯔꯤꯅꯣ
ꯍꯧꯖꯤꯛꯇꯤ ꯑꯇꯨꯝ ꯐꯝ ꯍꯧꯖꯤꯛꯇꯤ ꯑꯗꯨꯝ ꯐꯝꯔꯒ ꯍꯤꯞꯄ꯭ꯔꯒ ꯑꯗꯨꯝ ꯂꯩꯔꯦꯗ
ꯍꯦ ꯍꯦ ꯍꯦ ꯋꯥ ꯈꯪ ꯑꯦ ꯏꯃꯥꯟꯅꯕꯤꯈꯣꯏꯁꯨ ꯍꯜꯂꯛꯇꯕꯅꯤꯅ ꯍꯧꯖꯤꯛꯇꯤ ꯀꯔꯤ ꯇꯧꯗꯣꯏꯅꯣꯁꯨ ꯈꯪꯗꯅꯀꯣ
ꯑꯥ
ꯑꯗꯨꯝ ꯂꯩꯔꯦ ꯑꯩꯁꯦ
ꯑꯁ ꯋꯥꯔꯝꯒꯅꯤ ꯆꯥꯛ ꯉꯥꯏꯕ
ꯍꯣꯏ ꯑꯗꯨꯝ ꯊꯥ ꯑꯥ ꯆꯍꯤ ꯑꯅꯤ ꯑꯍꯨꯝ ꯁꯨꯃꯥꯏꯅ ꯑꯣꯏ ꯑꯣꯏꯈ꯭ꯔꯕꯒꯤ ꯍꯧꯖꯤꯛꯇꯤ ꯀꯔꯤꯁꯨ
ꯍꯦꯕꯤꯠ ꯑꯣꯏꯔꯝꯒꯅꯤꯀꯣ ꯇꯥꯕ꯭ꯔꯣ ꯍꯜꯂꯣ
ꯍꯜꯂꯣ ꯇꯥꯗꯕ꯭ꯔꯣ
ꯇꯥꯔꯦ ꯑꯩ ꯑꯩ ꯑꯩꯅꯦ ꯑꯩ ꯑꯩꯒꯤ ꯃꯐꯝꯗ ꯅꯦꯋꯥꯛ ꯈꯔ ꯅꯨꯡꯉꯥꯏꯇꯕꯀꯣ
ꯑꯥꯎ
ꯑꯗꯨꯅꯅꯦ
ꯑꯁꯤ ꯅꯪ ꯑꯁꯤ ꯇꯧꯕ ꯃꯇꯝꯗꯅꯦ
ꯎꯝ
ꯑꯥ ꯅꯦꯠꯋꯛ ꯈꯔ ꯐꯖꯕ ꯃꯐꯝꯗ ꯂꯦ ꯂꯥꯛꯑꯣꯀꯣ ꯑ ꯂꯩꯌꯣꯀꯣ
ꯑꯥꯎ
ꯅꯠꯇ꯭ꯔꯗꯤ ꯎꯝ ꯉꯁ ꯑꯥ ꯃꯣꯏꯒꯤ ꯍꯥ ꯒꯌꯥꯟ ꯇꯗ꯭ꯔꯦꯗ ꯀꯔꯤ ꯇꯧꯗꯣꯏꯅꯣ ꯈꯣꯏꯁꯦ ꯁꯥꯁꯨ ꯁꯥꯕꯅ
ꯈꯣꯏꯗꯗꯤ ꯁꯥꯔꯦ ꯏꯪꯉꯦ
ꯑꯣ ꯑꯣ ꯑꯁ ꯔꯨꯝ ꯍꯧꯖꯤꯛ ꯔꯨꯝ ꯃꯅꯨꯡꯕꯨꯗꯤ ꯈꯔ ꯐꯥꯏꯌꯦ ꯑꯗꯨ ꯆꯥꯛ ꯆꯥꯅꯤꯡꯉꯥꯏ ꯀꯨꯝꯕ ꯃꯇꯝꯗ ꯅꯨꯡꯁꯥ ꯈꯨꯁꯥꯁꯦ ꯁꯤꯔꯅꯤꯃꯨꯀꯥ
ꯆꯥꯛ ꯆꯥꯕ ꯃꯇꯝ ꯅꯨꯡꯁꯥ ꯁꯥꯕꯗꯤ ꯌꯥꯝ ꯀꯩꯅꯣꯝ ꯇꯧꯕꯅꯤꯀꯣ
ꯍꯣꯏ ꯆꯥꯛꯁꯨ ꯆꯥꯕ ꯉꯝꯗꯦꯕ ꯎꯝ ꯆꯥꯅꯤꯡꯕꯁꯨ ꯐꯥꯎꯗꯦ ꯁꯥꯃꯟꯕꯒꯤꯀꯣ
ꯎꯝ
ꯉꯁꯤ ꯅꯨꯃꯤꯠꯄꯨꯗꯤ ꯑꯗꯨꯝ ꯁꯥꯔꯁꯨ ꯈꯔꯕꯨꯗꯤ ꯐꯥꯗꯤ ꯐꯕ ꯃꯥꯜꯂꯦ ꯅꯍꯥꯟ ꯍꯥꯏꯅꯔꯗꯤ ꯅꯨꯡꯁꯥꯗꯤ ꯌꯥꯝꯗꯤ ꯌꯦꯛꯑꯦ ꯁꯥꯕ ꯈꯨꯁꯥꯁꯦ
ꯑꯗꯨ ꯅꯣꯏ ꯉꯁꯤ ꯀꯔꯤ ꯌꯦꯟꯁꯥꯡ ꯄꯤꯒꯅꯤ ꯍꯥꯏꯕ꯭ꯔꯥ
ꯉꯁꯤꯁꯦ ꯑꯥ ꯕ꯭ꯔꯤꯟꯖꯥꯜꯗꯨ ꯐ꯭ꯔꯥꯏ ꯇꯧꯔꯒ ꯄꯤꯅꯤꯡꯉꯥꯏ ꯃꯥꯜꯂꯤ ꯃꯣꯏ
ꯎꯝ ꯊꯥꯎꯕꯅꯤ ꯑꯗꯨꯁꯨ
ꯍꯣꯏ ꯑꯗꯨ ꯑꯣꯏꯔꯁꯨ ꯃꯌꯥꯡ ꯈꯣꯏꯅ ꯇꯧꯕꯗꯤ ꯌꯥꯝꯅ ꯍꯥꯎ ꯗꯦ
ꯅꯣꯏ ꯆꯥꯛ ꯊꯣꯡꯕꯗꯣ ꯍꯣꯁꯇꯦꯜꯗ ꯆꯥꯛ ꯊꯣꯡꯕꯗꯣ
ꯑꯧ
ꯍꯣꯏ ꯇ꯭ꯔꯥꯏꯞꯅ ꯊꯣꯡꯕ ꯑꯗꯨ ꯃꯌꯥꯝꯈꯣꯏꯅ ꯊꯣꯡꯕ꯭ꯔꯥ
ꯃꯌꯥꯡꯅ ꯉꯥꯛꯇ ꯊꯣꯡꯉꯦ ꯑꯗꯨꯅ
ꯑꯣ
ꯑꯗꯨꯗꯒꯤ ꯌꯥꯝꯅ ꯍꯥꯎꯇ꯭ꯔꯦꯕ
ꯑꯣ
ꯑꯁ ꯈꯔ ꯈꯪꯗ꯭ꯔꯦꯗ ꯑꯈꯣꯏꯁꯨ ꯍꯥꯎꯃꯟꯗꯕꯒꯤ ꯀꯔꯤ ꯍꯥꯏꯅꯤ ꯍꯥꯎꯃꯟꯗꯕꯅꯀꯣ
ꯑꯧ
ꯅꯣꯏꯗꯤ ꯑꯗꯨꯝ ꯍꯥꯎꯔ ꯆꯥꯔꯥ ꯂꯩꯔꯝꯅꯤꯀꯣ
ꯎꯝ ꯑꯁ ꯈꯪꯗꯦꯗ ꯆꯞ ꯃꯥꯟꯅꯩ ꯅꯣꯏꯒ ꯍꯣꯁꯇꯦꯜꯒ ꯆꯞ ꯃꯥꯟꯅꯩꯗ
ꯑꯁ ꯑꯗꯨ ꯑꯣꯏꯔꯁꯨ ꯑꯁꯤꯒ ꯂꯩꯕꯒꯗꯤ ꯈꯔꯗꯤ ꯀꯩꯅꯣꯝ ꯇꯧꯔꯝꯅꯤꯗ
ꯑꯣ ꯑꯗꯣ ꯑꯩ ꯑꯃꯨꯛ ꯂꯩꯔꯒ ꯀꯣꯜ ꯇꯧꯔꯛꯀꯦꯀꯣ
ꯍꯥ ꯍꯧꯖꯤꯛ ꯌꯥꯗꯦ ꯉꯥꯏꯈꯤꯌꯣ
ꯑꯥ ꯀꯌꯥꯐꯥꯎ ꯀꯌꯥꯐꯥꯎ ꯇꯧꯕ ꯌꯥꯕ꯭ꯔꯥ
ꯇꯔꯥ ꯏꯂꯚꯦꯟ ꯃꯤꯅꯤꯠꯁ ꯀꯨꯝꯕ ꯇꯧꯗ꯭ꯔꯗꯤ ꯌꯥꯗꯦ
ꯑꯣ ꯑꯣ ꯑꯣ ꯑꯣ
ꯑꯗꯨꯒꯤ ꯉꯥꯏꯍꯥꯛ ꯉꯥꯏꯕꯤꯌꯣ
ꯑꯣ
ꯅꯠꯇ꯭ꯔꯗꯤ ꯏꯕꯥꯅꯤꯒꯤꯁꯦ ꯌꯥꯔꯔꯣꯏꯌꯦꯕ
ꯑꯣ ꯑꯩ ꯈꯪꯗꯕꯒꯤ
ꯑꯣ ꯅꯪ ꯃꯤ ꯑꯇꯣꯞꯄꯗꯁꯨ ꯇꯧꯕ ꯃꯇꯝꯗ ꯁꯨꯃꯥꯏꯅ ꯇꯧꯒꯅꯨꯀꯣ
ꯎꯝ
ꯑꯩꯉꯣꯟꯗ ꯀꯣꯜ ꯂꯥꯛꯄꯀꯣ ꯍꯧꯖꯤꯛ
ꯍꯥꯥ
ꯑꯩꯉꯣꯟꯗ ꯀꯣꯜ ꯂꯥꯛꯄ
ꯑꯣ ꯑꯗꯨ ꯉꯥꯏꯍꯥꯛ ꯂꯩꯔꯒ ꯇꯧꯑꯣ ꯅꯠꯇ꯭ꯔꯗꯤ ꯅꯪꯒꯤꯁꯦ ꯑꯣ ꯏꯕꯥꯅꯤꯒꯤꯁꯦ ꯌꯥꯔꯔꯣꯏꯌꯦꯕ ꯅꯪ ꯍꯧꯔꯦ ꯃꯤ ꯑꯇꯣꯞꯄꯗ ꯇꯧꯕ ꯃꯇꯝꯗꯁꯨ ꯅꯣꯏꯒꯤ ꯃꯤꯅ ꯀꯣꯜꯒꯨꯝꯕ ꯂꯥꯛꯑꯁꯨ ꯄꯥꯏꯈꯠꯄ ꯌꯥꯗꯦ ꯄꯥꯏꯈꯠꯀꯅꯨ ꯀꯣ
ꯑꯣ
ꯑꯗꯨ ꯃꯇꯝꯗꯣ ꯁꯨꯗ꯭ꯔꯗꯤ ꯌꯥꯗꯕꯅꯦꯕ ꯃꯣꯏꯗꯤ
ꯑꯣ ꯑꯣ
ꯑꯖꯨꯅ ꯅꯪ ꯉꯁꯤꯗꯤ ꯐꯥꯔꯁ ꯇꯥꯏꯝ ꯑꯣꯏꯕꯅꯤꯅ ꯈꯪꯗꯕꯒꯤꯁꯨ
ꯁꯥꯔ ꯁꯤꯅ ꯀꯩꯁꯨ ꯀꯩꯅꯣ ꯒ꯭ꯌꯥꯟ ꯇꯥꯗꯕꯀꯣ
ꯑꯣ ꯑꯗꯨꯅ ꯐꯖ ꯐꯖꯅ ꯇꯧꯗ꯭ꯔꯗꯤ ꯌꯥꯗꯕꯅꯦꯕ
ꯎꯝ
ꯑꯁ ꯈꯪꯗ꯭ꯔꯦꯗ ꯃꯣꯏꯒꯤꯁꯤꯁꯨ
ꯌꯥꯝ ꯂꯨꯕ ꯊꯕꯛꯅꯤ ꯍꯥꯏꯕ ꯇꯥꯔꯦ ꯍꯤꯍꯤ ꯍꯧꯖꯤꯛꯇꯤ ꯀꯔꯤ ꯇꯧꯔꯒ ꯂꯩꯕ꯭ꯔꯣ
ꯍꯧꯖꯤꯛꯔꯣ
ꯑꯧ
ꯑꯁ ꯑꯩ ꯀꯩꯁꯨ ꯇꯧꯔꯤꯗ ꯁꯨꯝ ꯐꯣꯟꯅꯤ ꯌꯦꯡꯉꯒ ꯐꯝꯂꯒ ꯂꯩꯕꯅꯤ
ꯑꯥ ꯑꯩꯁꯨꯅꯦ ꯃꯤꯉꯣꯟꯗ ꯀꯅꯥ ꯀꯅꯥꯗ ꯂꯩꯕ꯭ꯔꯅ ꯊꯤꯔꯒ ꯂꯩꯕꯅꯦ ꯍꯦꯍꯦ ꯉꯥꯡꯕ ꯈꯛ ꯍꯣꯏ ꯉꯥꯡꯕ ꯈꯛꯇ ꯉꯥꯡꯉꯁꯨ ꯋꯥ ꯊꯣꯛꯇꯦ ꯍꯣꯏ ꯒ꯭ꯔꯨꯞꯇ ꯈꯔ ꯑꯦꯛꯇꯤꯚ ꯑꯣꯏꯌꯣ ꯑꯣꯏ ꯑꯗꯣ ꯏꯃꯥꯟꯅꯕꯤꯈꯣꯏꯒꯤꯁꯨ ꯄꯤꯒꯦ ꯅꯪꯒꯤꯀꯣ ꯑꯗꯨ ꯃꯣꯏ ꯍꯧꯒꯠꯄ ꯃꯇꯝꯗ ꯅꯣꯏꯕꯨꯁꯨ ꯇꯧꯍꯟꯅꯤꯡ ꯇꯧꯍꯟꯒꯦ ꯑꯩ
ꯑꯧ ꯑꯧ
ꯑꯗꯨꯝ ꯀꯥꯏꯗꯦꯅꯀꯣ ꯈꯪꯅꯗ꯭ꯔꯁꯨ
ꯑꯣ ꯀꯥꯏꯗꯦ ꯀꯥꯏꯗꯦ
ꯍꯣꯏ ꯏꯃꯥꯟꯅꯕꯤꯁꯨ ꯑꯗꯨꯝ ꯃꯤ ꯂꯩꯇꯕꯒꯤ ꯑꯗꯨꯝ ꯊꯤꯔ ꯂꯩꯕꯅꯦꯕ ꯑꯗꯨꯅ ꯑꯩꯅ ꯃꯥ ꯐ꯭ꯔꯤ ꯇꯥꯏꯝꯗꯁꯨ ꯑꯗꯨꯝ ꯑꯩꯅ ꯍꯥꯏꯕꯤꯒꯦꯀꯣ
ꯑꯧ
ꯇꯨ ꯃꯉꯣꯟꯗ ꯇꯥꯎꯧꯕ ꯌꯥꯏꯌꯦ ꯃꯥꯅꯁꯨ ꯁꯨꯃꯥꯏꯅ ꯇꯥꯎ ꯕ ꯌꯥꯏ ꯍꯥꯏꯅ ꯑꯁ ꯈꯪꯗ꯭ꯔꯤꯗ
ꯅꯪ ꯀꯩꯅꯣ ꯁꯤꯃꯤꯁꯇꯔ ꯀꯌꯥ ꯀꯥꯕ꯭ꯔꯣ ꯍꯧꯖꯤꯛ
ꯑꯩꯈꯣꯏꯗꯤ ꯏꯔꯂꯤ ꯆꯠꯄꯒꯤꯀꯣ ꯁꯦꯃꯤꯁꯇꯔ ꯆꯠꯇꯦ ꯊꯥꯔꯠ ꯏꯌꯥꯔ ꯀꯥꯔ ꯅꯥꯒꯥ ꯂꯥꯏꯔꯦ ꯑꯩ ꯗꯤ ꯁꯤꯌꯌꯔꯅꯥ
ꯑꯣ
ꯁꯦꯃꯦꯁꯇꯔ ꯑꯣꯏꯅ ꯆꯠꯂꯗꯤ ꯊꯨꯅ ꯂꯣꯏꯒꯗꯕ ꯍꯣꯏꯗꯤ ꯆꯍꯤ ꯑꯃ ꯍꯥꯏꯕꯗꯣ ꯆꯍꯤ ꯑꯃ ꯍꯦꯟ ꯍꯦꯜꯂꯒ ꯆꯠꯂꯦꯕ ꯇꯨꯌꯦꯜꯐ ꯃꯟꯁꯅꯦ ꯆꯠꯄ ꯑꯣ ꯇ꯭ꯋꯦꯜꯐ ꯃꯟꯁ ꯈꯔ ꯍꯦꯟꯕꯔꯥ ꯑꯗꯨꯃꯥꯏꯅ ꯇꯧꯋꯦꯕ
ꯎꯝ
ꯆꯍꯤ ꯑꯃꯗ ꯄꯨꯔꯥ ꯆꯍꯤ ꯑꯃꯒꯤ ꯑꯁꯦꯡꯕ ꯆꯍꯤ ꯑꯃ ꯑꯣꯏꯕꯒꯤ ꯌꯥꯝ ꯋꯥꯔꯒ ꯂꯩꯕꯅꯤ ꯑꯩ ꯃꯤ ꯑꯇꯣꯞꯄꯗꯤ ꯁꯤꯛꯁ ꯃꯟꯁ ꯁꯤꯛꯁ ꯃꯟꯁ ꯐꯥꯏꯚ ꯃꯟꯁꯀꯨꯝꯕꯗꯒꯤꯀꯣ
ꯎꯝ
ꯂꯣꯏꯁꯤꯜꯂꯦꯕ ꯁꯦꯃꯦꯁꯇꯔ ꯁꯦꯃꯦꯁꯇꯔꯗꯤ ꯍꯣꯏꯗꯤ ꯏꯔꯒꯤ ꯆꯠꯄꯗꯤ ꯄꯨꯔꯥ ꯆꯍꯤ ꯃꯔꯤ ꯇꯝꯕꯅꯦ ꯑꯗꯨꯒ ꯁꯤꯛꯁ ꯃꯟꯁꯅ ꯏꯟꯇꯔꯟꯁꯤꯞ ꯇꯧꯗꯣꯏꯕ
ꯑꯣ ꯑꯗꯣ ꯅꯪ ꯆꯍꯤ ꯀꯌꯥ ꯂꯣꯏꯔꯦ
ꯍꯧꯖꯤꯛ ꯑꯅꯤ ꯂꯣꯏꯔꯦ ꯗꯤꯁ ꯌꯔꯅ ꯑꯍꯨꯝꯒꯤ ꯆꯠꯂꯦ ꯇꯨ ꯅꯣꯕꯦꯝꯕꯔꯒꯨꯝꯕꯗ ꯑꯦꯛꯖꯥꯝ ꯆꯥꯝ ꯊꯥꯔꯅꯤ
ꯎꯝ
ꯑꯗꯨꯒ ꯑ ꯗꯤꯁꯦꯝꯕꯔ ꯑ ꯅꯕꯦꯝꯕꯔ ꯂꯥꯁ ꯋꯤꯛꯀꯨꯝꯕꯗ ꯐꯣꯔꯠ ꯏꯌꯥꯔ ꯀꯥꯕ ꯍꯧꯔꯅꯤ
ꯑꯣ ꯂꯣꯏꯔꯅꯤꯅꯦ ꯑꯗꯨꯗꯤ
ꯑꯣ ꯑꯍꯥ ꯂꯣꯏꯅꯤꯡꯕꯅ ꯍꯣꯁꯇꯦꯜ ꯂꯩꯕꯁꯦ ꯋꯥꯃꯟꯕꯒꯤꯀꯣ
ꯎꯝ
ꯊꯨꯅ ꯂꯣꯏꯅꯤꯡꯔꯒ ꯂꯩꯌꯦ ꯑꯩꯁꯨ
ꯅꯪ ꯍꯣꯁꯇꯦꯜ ꯂꯩꯕ ꯃꯇꯝꯗꯗꯤ ꯋꯥꯔꯝꯃꯅꯤꯗꯣ ꯅꯪ ꯊꯣꯛꯂꯛꯄ ꯃꯇꯝꯗꯗꯤꯅꯦ ꯅꯪꯃꯤꯁ
ꯍꯣꯏ ꯑꯗꯨꯕꯨꯗꯤ ꯇꯧꯒꯅꯤ ꯍꯧꯖꯤꯛꯇꯤ ꯂꯩꯕꯁꯦ ꯇꯥꯟꯕꯗꯨ ꯂꯣꯏꯔꯦ ꯂꯣꯏꯔꯦ ꯂꯩꯅꯤꯡꯗ꯭ꯔꯦ ꯁꯤꯗ ꯊꯨꯅ ꯂꯣꯏꯅꯤꯡꯈ꯭ꯔꯦꯕ
ꯅꯪ ꯃꯤꯁ ꯑꯃꯨꯛ ꯇꯧꯒꯅꯤ
ꯅꯣꯏꯁꯨ ꯁꯨꯃꯥꯏꯅ ꯇꯧꯔꯝꯒꯅꯤꯀꯣ ꯀꯣꯂꯦꯖ ꯀꯥꯕ ꯃꯇꯝꯗꯗꯤ ꯂꯣꯏꯅꯤꯡꯔꯒ
ꯑꯁ ꯑꯩ ꯑꯃꯨꯛ ꯀꯣꯂꯦꯖ ꯑꯃꯨꯛ ꯀꯥ ꯅꯤꯡꯉꯦ ꯑꯩ ꯎꯄꯥꯏ ꯂꯩꯇꯕꯒꯤ ꯂꯩꯕꯅꯦ
ꯑꯁ ꯑꯩꯗꯤ ꯀꯣꯂꯦꯖ ꯑ ꯍꯣꯏꯗ ꯏꯟꯇꯔꯟꯁꯤꯞꯀꯨꯝꯕ ꯄꯨꯕ ꯆꯠꯄ ꯃꯇꯝꯗ ꯃꯨꯛꯀ ꯍ ꯍꯣꯏ ꯍꯧꯖꯤꯛ ꯀꯣꯂꯦꯖ ꯀꯥꯕ ꯃꯇꯝꯗꯗꯤ ꯆꯠꯅꯤꯡꯕ ꯃꯇꯝ ꯆꯠꯂꯦ ꯑꯦꯞꯁꯦꯟ ꯇꯧꯅꯤꯡꯕꯗꯤ ꯃꯔꯛ ꯃꯔꯛꯗꯤ ꯁꯨꯃꯥꯏꯅ ꯇꯧꯋꯦꯅꯀꯣ ꯐꯤꯗ
ꯎꯝ
ꯃꯤꯒꯤ ꯍꯣꯁꯄꯤꯇꯥꯜꯒꯨꯝꯕꯗ ꯆꯠꯂꯒ ꯆꯠꯄ ꯍꯧꯔꯗꯤ ꯅꯨꯃꯤꯠ ꯑꯃ ꯑꯦꯞꯁꯦꯟ ꯇꯧꯔ ꯗꯤ ꯇꯨ ꯗꯦꯖꯇꯣ ꯑꯦꯞꯁꯦꯟ ꯇꯧꯕꯒꯤ ꯗꯣ ꯁꯤꯡꯅꯤꯉꯥꯏ ꯇꯨ ꯗꯦꯖ ꯑꯣꯏꯅ ꯆꯠꯀꯅꯤ ꯍꯥꯏꯕꯅꯤ ꯑꯁ ꯑꯗꯨꯒꯤ ꯋꯥꯅꯤꯉꯥꯏ ꯌꯥꯝ ꯋꯥꯠꯂꯤꯗ ꯑꯈꯣꯏ
ꯎꯝ ꯍꯣꯁꯇꯦꯜ ꯂꯩꯕꯁꯨ ꯃꯔꯨꯞ ꯀꯩꯅꯣ ꯂꯩꯕ ꯂꯩꯕꯗꯣ
ꯑꯥꯎ
ꯂꯩꯃꯤꯟꯅꯕꯗ ꯅꯨꯡꯉꯥꯏꯔꯦ
ꯍꯣꯏ ꯅꯨꯡꯉꯥꯏꯕ ꯃꯔꯨꯞ ꯂꯥꯛꯑꯦ ꯅꯨꯡ ꯅꯨꯡꯉꯥꯏꯇꯕ ꯃꯔꯨꯞ ꯌꯥꯝꯁꯨ ꯂꯩꯑꯦ ꯑꯗꯨ ꯍꯣꯁꯇꯦꯜ ꯑꯣꯏꯕꯅꯤꯅ ꯑꯗꯨꯗꯤ ꯑꯣꯏꯔ ꯂꯩꯔꯦ
ꯇꯔꯥ
ꯇ꯭ꯔꯥꯏꯕ ꯑꯃꯅꯦ ꯃꯌꯥꯡ ꯑꯃꯅꯦ ꯑꯗꯨꯒ ꯍꯧꯖꯤꯛ ꯏꯕꯥꯅꯤꯅ ꯂꯣꯜꯂꯕ ꯉꯥꯡꯁꯦ ꯋꯥꯒꯤ ꯃꯤꯒ ꯑꯃꯒ ꯂꯥꯛꯑꯦ
ꯑꯣꯑꯣ
ꯇꯣꯉꯥꯟ ꯇꯣꯉꯥꯟꯅ ꯉꯥꯛꯇ ꯉꯥꯏꯔꯦ ꯍꯣꯏ ꯂꯥꯏꯃ ꯑꯁ ꯈꯪꯗ꯭ꯔꯦꯇ ꯈꯣꯢꯁꯦ ꯀꯔꯤ ꯇꯧꯔꯅꯤ
ꯍꯌꯦꯡꯁꯦ ꯅꯣꯏ ꯁꯨꯇꯤꯅꯤꯀꯣ
ꯍꯣꯏ ꯍꯌꯦꯡ ꯍꯪꯆꯤꯠꯁꯨ ꯑꯩ ꯑꯗꯨꯝ ꯐ꯭ꯔꯤ ꯂꯩꯒꯅꯤ ꯅꯪꯁꯨ ꯑꯗꯨꯝ ꯐ꯭ꯔꯤ ꯂꯩꯕ ꯃꯇꯝꯗ ꯑꯗꯨꯝ ꯇꯧꯔꯛꯀꯦ ꯌꯥꯏꯑꯦ ꯑꯩꯉꯣꯟꯗꯀꯣ
ꯑꯧ ꯑꯗꯨꯝ ꯀꯣꯜ ꯇꯧꯁꯦ ꯑꯗꯨꯗꯤ ꯑꯗꯨ ꯏꯕꯥꯅꯤ
ꯏꯕꯥꯅꯤꯁꯨ ꯑꯗꯨꯝ ꯇꯧꯁꯦ ꯑꯩꯒꯤ ꯏꯃꯥꯟꯅꯕꯤ ꯑꯩꯈꯣꯏꯒꯤꯁꯨ ꯅꯝꯕꯔ ꯄꯤꯒꯦ ꯃꯣꯏꯁꯨ ꯉꯥꯡꯅ ꯅꯤꯡꯉꯒ ꯂꯩꯑꯦ ꯑꯗꯨ ꯑꯣꯏꯔꯁꯨ ꯍꯥꯏꯕ ꯗꯤ ꯐ꯭ꯔꯤ ꯑꯣꯏꯕ ꯃꯤ ꯂꯩꯌꯦ ꯑꯗꯨꯝ ꯂꯩꯌꯦꯅꯀꯣ ꯃꯤꯁꯨ ꯑꯗꯨ ꯑꯣꯏꯕꯅꯤꯅ ꯅꯪꯉꯣꯟꯗꯁꯨ ꯄꯤꯒꯦ ꯅꯣꯏꯅ ꯅꯪꯅꯁꯨ ꯑꯗꯨꯝ ꯇꯧꯀꯣ ꯃꯣꯏꯕꯨꯁꯨ
ꯑꯧ ꯑꯧ ꯑꯩ ꯐ꯭ꯔꯤ ꯑꯣꯏꯕ ꯃꯇꯝꯗ ꯇꯧꯒꯦ
ꯍꯣꯏ ꯍꯧꯖꯤꯛꯇꯤ ꯃꯣꯏ ꯍꯧꯒꯠꯇ꯭ꯔꯤ ꯑꯗꯨ ꯃꯤ ꯑꯃꯅ ꯍꯣꯁꯄꯤꯇꯥꯜ ꯆꯠꯂꯝꯃꯅꯤꯕ ꯑꯗꯨꯅ ꯑꯩ ꯃꯣꯏ ꯂꯣꯏꯕ ꯀꯥꯟꯗ ꯍꯥꯏꯔꯛꯀꯦꯀꯣ
ꯑꯣ ꯑꯣ